ꯍꯜꯂꯣ
ꯕꯥꯏ
ꯕꯥꯏ ꯕ‌ꯦꯛ ꯇꯧꯕ ꯌꯥꯗꯕꯅꯤꯀꯣ ꯕꯦꯛ ꯇꯧꯔꯗꯤ ꯌꯥꯗꯕ ꯃꯥꯜꯂꯦ ꯕꯦꯔꯥꯅꯤ ꯑꯗꯨꯅꯦ
ꯑꯗꯨꯅꯦ ꯉꯁꯥꯏꯗꯤ ꯌꯥꯝꯃꯅꯦ
ꯑꯗꯨꯅ‌ꯦ
ꯌꯥꯝ ꯏꯁꯇ꯭ꯔꯤꯛ ꯑꯣꯏꯔꯛꯄ ꯁꯥꯏꯀꯣ
ꯍꯥꯥ
ꯅꯪꯕꯨ ꯅꯨꯡꯉꯥꯏꯔꯤꯕꯣ ꯅꯪꯒꯤ ꯈꯣꯟꯖꯦꯜ ꯇꯥꯗꯕ ꯀꯨꯏꯔꯦ ꯎꯝ ꯅꯪꯒꯤ ꯁꯣꯔ ꯅꯪꯒꯤ ꯁꯣꯔ ꯍꯣꯜꯂꯒ ꯉꯥꯡꯕꯗ‌ꯣ ꯇꯥꯗꯕ
ꯅꯨꯡꯉꯔꯤꯅꯦꯀꯣ ꯁ‌ꯦ ꯍꯥ ꯍꯥ
ꯀꯩ ꯂꯝꯗꯒꯤꯅ‌ꯣ ꯉꯁꯥꯏꯒꯤꯗꯣ
ꯀꯩꯕ
ꯑꯩꯅꯀꯣ ꯑꯩꯅ ꯄꯔꯤꯁꯂꯥꯁꯨ ꯍꯥꯏꯗꯕ ꯄꯔ‌ꯦꯁꯂꯥꯅ ꯃꯅꯤꯄꯨꯔꯤ ꯂꯣꯟ ꯉꯥꯡꯕꯒꯤ ꯀꯤꯖꯩ ꯍꯥꯏꯌꯦ ꯃꯥꯒꯤ ꯅꯝꯕ꯭ꯔꯗ‌ꯣ ꯍ‌ꯦꯛ
ꯎꯝ
ꯈꯦꯇꯕꯨꯗꯤ ꯑꯩꯅ ꯑꯩꯅ ꯀꯩꯁꯨ ꯇꯧꯔꯣꯏꯅ ꯑꯗꯨꯝ ꯊꯦꯝꯕꯅ‌ꯦ ꯃꯥ ꯅꯝꯐꯨꯗ ꯍꯣꯏ ꯃꯥꯅ ꯌꯥꯔꯦ ꯑꯗꯨ ꯌꯥꯔꯒ ꯃꯥꯗ‌ꯣ ꯑꯥꯏ ꯐꯣꯟ ꯄꯥꯏꯕꯅꯤꯅ
ꯍꯣꯏ
ꯀ‌ꯣꯜꯗ‌ꯣ ꯊꯣꯛ ꯇ ꯄ꯭ꯂꯦꯁ꯭ꯇꯣꯔꯗ ꯊꯣꯛꯇꯦꯌꯦ
ꯎꯡ
ꯗꯨꯒꯤ ꯇꯣꯛꯈ꯭ꯔꯕꯅꯦ
ꯎꯝ ꯑꯩꯈꯣꯏ ꯑꯩꯒꯤ ꯅꯨꯄꯥꯗꯣ
ꯑꯥ
ꯃꯥꯁꯨ ꯃꯥꯒꯤꯗꯣ ꯑꯥꯏꯐꯣꯟꯅꯦꯕ ꯑꯗꯣ ꯃꯥꯒꯤ ꯐꯣꯟ ꯑꯅꯤ ꯁꯨꯕꯅꯦꯕ
ꯑꯣ ꯑꯣ
ꯑꯗꯣ ꯑꯃ ꯑꯦꯟꯗ꯭ꯔꯣꯏꯠꯇꯨꯗ ꯇꯧꯍꯟꯕꯅꯦ ꯑꯩꯁꯨ
ꯎꯝ ꯅꫭꯛꯅꯤꯡꯕꯁꯤꯗꯤ ꯅꯠꯇꯦ ꯄꯔꯤꯁꯂꯥꯛ ꯈꯨꯉꯥꯡ ꯅꫭꯛꯅꯤꯡꯕꯗꫭ
ꯑꯗꯨꯅꯦ ꯑꯗꯨ ꯑꯣꯏꯔꯁꯨ-ꯁꯨ ꯑꯗꯨ ꯑꯣꯏꯔꯁꯨ ꯑꯩꯈꯣꯏ ꯑꯩꯈꯣꯏꯒ ꯉꯥꯛꯇꯁꯨ ꯉꯥꯡꯅꯕ ꯌꯥꯏꯗ ꯀꯦꯝ ꯀꯥꯏꯗꯦꯗ
ꯀꯦꯝ ꯀꯥꯏꯗꯦ ꯍꯥꯏꯗꯤ